ꯅꯨꯡꯉꯥꯏꯔꯤꯕꯣ
ꯅꯣꯡ ꯀꯟꯅ ꯆꯨꯔꯛꯑꯕꯣ ꯑꯃꯨꯛ
ꯅꯣꯡ ꯀꯟꯅ ꯆꯨꯊꯔꯦ
ꯅꯣꯡ ꯀꯟꯅ ꯆꯨꯊꯥꯔꯛꯑꯦ
ꯑ ꯅꯣꯡꯁꯤꯗ ꯀꯔꯤ ꯅꯨꯡꯉꯥꯏꯔꯤꯒꯦ
ꯁꯤꯟꯃꯥ ꯅꯨꯡꯉꯥꯏꯕ ꯑꯃ ꯌ‌ꯦꯡꯊꯣꯛꯑꯣ ꯍ‌ꯣꯔ‌ꯦꯟ
ꯑꯥꯎ ꯑꯃ ꯀꯩꯅꯣꯒꯤ ꯍꯧꯖꯤꯛꯀꯥꯟꯒꯤ ꯑꯃ ꯋꯥꯔꯤꯒꯤ ꯌꯥꯝ ꯄꯛꯇꯕ ꯌꯦꯡꯅꯤꯡꯉꯤꯌ‌ꯦ ꯑꯩꯗꯤ
ꯋꯥꯔꯤꯒꯤ
ꯑꯥ ꯋꯥꯔꯤꯗꯒꯤ ꯄꯨꯊꯣꯔꯛꯄ ꯁꯤꯃꯥ ꯌꯥꯝ ꯄꯛꯇꯕ ꯑꯃ ꯂꯩꯕꯗꯣ
ꯑꯃ ꯌꯦꯛꯅꯕꯤꯗꯨꯔꯥ
ꯅꯠꯇꯦ ꯀꯩꯅꯣ ꯑꯥ ꯃꯃꯤ ꯀꯔꯤ ꯀꯔꯤ
ꯃꯃꯤꯒꯤ ꯂꯥꯏꯔ‌ꯦꯝꯕꯤ
ꯅꯠꯇꯦꯅꯦ ꯀꯥꯎꯋꯦ
ꯅꯨꯡꯁꯤꯕꯩꯅꯤ ꯅꯨꯡꯁꯤꯃꯟꯕꯩꯅꯦ ꯑꯗꯣ
ꯃꯤꯔꯥꯡ- ꯃꯤꯔꯥꯡ ꯃꯍꯨꯝꯗ‌ꯣ ꯀꯥꯎꯔꯦ ꯃꯃꯤꯡꯗꯣ
ꯅꯪ ꯋꯥꯔꯤ ꯑꯩ ꯅꯍꯥꯟ ꯌꯦꯛꯅꯕꯤꯗꯣ ꯌꯦꯡꯂꯦ ꯄꯩꯁꯥ ꯊꯤꯔꯒ
ꯅꯨꯡꯉꯥꯏꯕ꯭ꯔꯥ
ꯅꯨꯡꯉꯥꯏꯔꯤꯌꯦ
ꯑꯗꯨꯗꯣ ꯑꯗꯨꯒꯤꯗꯨꯗ ꯀꯩꯅꯣꯗꯣ ꯁꯣꯃꯥꯗꯣ ꯀꯩꯅꯣꯗꯣ ꯑꯣꯏꯔꯤꯔꯣ ꯃꯥꯖꯦ ꯍꯦꯔꯣꯏꯟꯅꯤ ꯑꯣꯏꯔꯒ ꯃꯥꯖꯦ ꯐꯠꯇꯕꯤ ꯑꯣꯏꯔꯕ ꯃꯁꯝꯒꯗꯣ ꯁꯪꯉꯤꯗꯣ꯫
ꯅꯠꯇ‌ꯦ-ꯅꯠꯇ‌ꯦ ꯍꯦꯔꯣꯏꯟ ꯑꯥ
ꯎꯝ
ꯍ‌ꯦꯔ‌ꯣꯌꯤꯟ ꯌ‌ꯦꯡ ꯉ‌ꯣ
ꯀꯃꯥꯏꯅ ꯑꯗꯣ ꯃꯥꯗꯣ ꯅꯝꯗꯅ ꯂꯧꯕꯤꯔꯤꯔꯣ ꯀꯃꯥꯏꯅ ꯇꯧꯔꯤꯅꯣ
ꯅꯠꯇꯦ ꯃꯥꯅ ꯅꯝꯗꯅ
ꯍꯥꯥ
ꯃꯥꯅ ꯅꯝꯗ ꯂꯩꯩꯁꯟꯕ ꯃꯥꯅ‌ꯦ ꯈꯟꯕꯅꯦ ꯍꯥꯏꯕ ꯃꯥꯅ ꯇꯧꯕ ꯅꯠꯇꯦ ꯍꯥꯏꯕ ꯍꯥꯏꯕꯗꯤ ꯅꯝꯗꯅ ꯂꯩꯕ ꯅꯠꯇꯦ ꯍꯥꯏꯕ
ꯎꯝ
ꯅꯣꯏ ꯍꯦꯔꯣ ꯄꯥꯎ ꯐꯥꯎꯅꯗ꯭ꯔ‌ꯣ
ꯐꯥꯎꯅꯩ
ꯀꯩ ꯍꯥꯏꯅꯒꯦ
ꯑꯥ ꯑꯗꯨꯝ
ꯋꯥꯔꯤ ꯂꯩꯁꯜꯂꯛꯇ꯭ꯔꯕꯅ‌ꯦꯃꯤ ꯅꯪꯕ‌ꯣ
ꯑꯗꯨꯅꯦ ꯍꯥꯏꯁꯦ ꯆꯥꯛ ꯆꯥꯔꯕ ꯀꯩꯗꯧꯔꯤ ꯅꯠꯇꯅ ꯂꯩꯁꯜꯂꯛꯇ꯭ꯔꯦ ꯍꯥꯏꯕ ꯍꯥꯏꯗꯤ ꯁꯨꯝ ꯁꯥꯟꯅꯅꯤꯡꯗꯕꯁꯨ ꯑꯦꯛꯁꯥꯏꯇꯤꯡ ꯑꯣꯏꯗꯕꯗꯣ ꯍꯔꯥꯎꯅꯕꯗꯣ ꯁꯥꯟꯅꯔꯅꯤ ꯍꯥꯏꯕꯒꯤ ꯈꯪꯕ꯭ꯔꯦ
ꯑꯗꯨ ꯇꯧꯕ ꯌꯥꯗꯦꯕ
ꯑꯗꯨ ꯑꯣꯏ ꯍꯥꯏꯕ ꯆꯦ ꯅꯪ ꯐꯣꯟꯗꯣ ꯈꯇꯪ ꯅꯛꯁꯜꯂꯨꯅꯦ ꯆꯦꯗ
ꯅꯛꯁꯜꯂ‌ꯦ ꯅꯛꯁꯜꯂ‌ꯦ ꯇꯥꯔꯕ
ꯑꯥ ꯇꯥꯔꯦ ꯃꯩ ꯍꯥꯏꯗꯤ ꯇꯥ ꯉꯁꯥꯏꯒꯤꯗ ꯇꯥꯗꯤ ꯇꯥꯏꯌꯦꯕꯀꯣ ꯑꯗꯨ ꯌꯥꯝ ꯀꯟꯕ ꯑꯣꯏꯗꯕꯗꯣ ꯑꯗꯨꯒꯤꯅꯤꯗ
ꯅꯣꯡ ꯆꯨꯕꯩ ꯑꯣꯏꯔꯝꯅꯤ ꯇꯥꯔꯕꯗꯨꯗ
ꯎꯝ ꯑꯥ ꯇꯥꯔꯦ ꯍꯧꯖꯤꯛꯇꯤ ꯁꯦꯝꯃꯦ ꯅꯣꯡꯁꯦ ꯌꯥꯝ ꯇꯜꯂꯤꯕꯣ
ꯅꯣꯡꯅ‌ꯦꯅ ꯇꯧꯔꯤꯖ‌ꯦ ꯏꯁꯤꯡ ꯊꯨꯝꯅꯕ ꯊꯑꯣꯏꯅ ꯆꯨꯕꯁꯨ ꯅꯠꯇꯦꯕ ꯆꯨꯔꯤꯀꯣ ꯈꯨꯆꯨꯁ‌ꯦ ꯑꯃ ꯂꯝꯕꯤ ꯅꯨꯡꯉꯥꯏꯇꯕꯩ ꯈꯨꯆꯨꯗ‌ꯣ ꯈꯪꯕ꯭ꯔ
ꯑꯥ ꯑꯗꯣ ꯁꯤꯁꯦ ꯆꯤꯡꯗꯒꯨꯝꯕ ꯆꯨꯔꯗꯤ ꯏꯁꯤꯡ ꯊꯨꯝꯗꯣꯏꯅꯤꯀꯣ ꯇꯨꯔꯦꯟꯒꯨꯝꯕ ꯋꯥꯡꯈꯠꯂꯛꯑꯗꯤ
ꯊꯨꯝꯗꯣꯢꯅꯤ
ꯍꯟꯗꯛꯇꯣ ꯏꯁꯤꯡ ꯊꯨꯝꯕ ꯌꯥꯏꯗꯤ ꯍꯥꯏꯅꯕꯅꯤꯉꯣ ꯀꯩꯒꯤꯅꯣꯗ ꯁꯨꯝ ꯃꯤꯅ ꯊꯥꯒꯠꯅꯔꯛꯄꯗ ꯊꯦꯡꯒꯨ ꯄꯤꯌꯔ ꯑꯣꯏꯅꯒ ꯀꯥꯈꯠꯂꯛꯄꯗꯣ ꯑꯃꯈꯛꯇꯪ ꯀꯥꯔꯛꯄ ꯅꯠꯇꯕ ꯖꯨꯔꯥ ꯀꯥꯔꯛꯄꯗꯣ
ꯑꯗꯨꯃꯥꯏꯅꯒ ꯀꯥꯏꯔꯛꯄ ꯊꯦꯡꯅꯕ ꯌꯥꯎꯅꯕ ꯑꯗꯒꯤ ꯁꯨꯝ ꯂꯩꯗꯅ ꯑꯗꯩ ꯑꯩꯅ ꯁꯨꯝ ꯌꯦꯡꯕꯗ ꯑꯈꯣꯏꯒꯤ ꯃꯈꯥꯗ ꯅꯠꯇꯕ ꯌꯨꯝ ꯃꯊꯛꯁꯤꯗ ꯀꯛꯆꯤꯡꯁꯦ ꯃꯔꯤ ꯃꯔꯤ ꯃꯔꯤ ꯁꯨꯝ
ꯍꯥ ꯍꯣꯏ ꯍꯣꯏ ꯍꯣꯏ ꯑꯗꯨꯃꯥꯏꯟ ꯇꯧꯕꯗꯣ ꯀꯩꯅꯣ ꯇꯧꯒꯂꯤ ꯍꯥꯏꯕꯅꯤ
ꯎꯝ
ꯍꯥꯏꯗꯤ ꯅꯣꯡꯒꯨꯝꯕ ꯅ‌ꯣꯡ ꯏꯁꯤꯡ ꯏꯆꯥꯎꯒꯨꯝꯕ ꯑꯣꯢꯕꯗꯣ ꯑꯗꯨꯃꯥꯏꯟ ꯇꯧꯋ‌ꯦ ꯍꯥꯏꯕ ꯍꯥꯏꯕꯗꯤ ꯏꯁꯤꯡ ꯏꯆꯥꯎ ꯁꯤꯗꯤ ꯑꯃ ꯇꯤꯟ ꯑꯃꯁꯨ ꯂꯩꯕꯅꯦ ꯑꯃ ꯀꯩꯅꯣ ꯈꯪꯗꯦ ꯑꯅꯣꯏꯕ ꯇꯤꯟ ꯑꯃ ꯃꯁꯛꯄꯨꯗꯤ ꯎꯒꯤꯗ꯭ꯔꯦ
ꯑꯗꯨꯏꯁꯨ ꯑꯗꯨꯃꯥꯏꯅ ꯇꯧꯕꯗ ꯃꯥꯟꯕꯩ ꯋꯥꯅꯦ ꯂꯝꯕꯦꯟꯒ ꯈꯔ ꯅꯨꯡꯉꯥꯏꯔꯛꯑꯀꯥꯟꯗ ꯇꯜꯂꯤꯕꯣ ꯏꯁꯤꯡ ꯏꯆꯥꯎ ꯇꯧꯔꯒ ꯑꯃꯨꯛ ꯍꯥꯟꯅꯩ ꯐꯤꯚꯝꯗ ꯑꯣꯏꯗꯧ ꯃꯥꯟꯖꯤꯜꯂꯛ ꯑꯦ ꯍꯥꯏꯕ
ꯍꯣꯏ ꯈꯪꯗ‌ꯦꯗ ꯏꯔꯥꯡ ꯀꯩꯅꯣ ꯇꯧꯕ ꯅꯣꯡ ꯅꯨꯡꯁꯤꯠꯀꯨꯝꯕ ꯍꯥꯏꯗꯤ ꯀꯩꯅꯣ ꯇꯧꯕꯗꯣ ꯍꯥꯏꯖꯅꯤꯡ ꯏꯁꯤꯡ ꯑꯋꯥꯕ ꯑꯗꯨꯝ ꯇꯥꯍꯟꯗ꯭ꯔꯥ ꯑꯃ ꯂꯣꯏꯔꯦ ꯑꯃ ꯑꯗꯨꯝ ꯑꯗꯨꯝ ꯇꯥꯕꯗ‌ꯣ ꯑꯣꯏ ꯍꯥꯏꯕ
ꯑꯧ ꯀꯣꯔꯣꯅꯥ ꯃꯇꯝꯗꯒꯤ ꯑꯗꯨꯝ ꯅꯨꯡꯉꯥꯏꯕꯝ ꯈꯪꯍꯟꯗ꯭ꯔꯦꯀꯣ
ꯑꯗꯨ ꯆꯍꯤꯗ‌ꯣ ꯌꯥꯝ ꯊꯨꯅꯖꯨ ꯍꯧꯖꯤꯟꯕ ꯍꯥꯖ‌ꯦ ꯌꯦꯡꯉꯣ ꯑꯥ ꯖꯨꯂꯥꯏ ꯌꯧꯔꯕ ꯅꯠꯇ꯭ꯔꯥ ꯍꯌꯦꯡ ꯕꯥꯏ-ꯕꯥꯏ ꯑꯃꯨꯛ ꯂꯥꯛꯑꯅꯤ
ꯂꯥꯛꯑꯅꯤ ꯁꯨꯃꯥꯏꯅ ꯇꯧꯔꯤꯁꯦ ꯆꯍꯤ ꯌꯥꯝꯃꯛꯄꯩꯅꯦ
ꯃꯥꯅꯦ ꯆꯍꯤ ꯌꯥꯝꯃꯛꯄ ꯍꯥꯏꯖ‌ꯦ ꯑꯩꯈꯣꯏꯅ ꯑꯉꯥꯡ ꯑꯣꯏꯔꯤꯉꯩꯗꯅ ꯂꯩꯁꯥꯕꯤ ꯐꯥꯅꯤꯡꯕ ꯍꯧꯖꯤꯛꯅ ꯑꯉꯥꯡ ꯑꯣꯏꯅꯤꯡꯕ ꯅꯍꯥꯅ ꯑꯃꯨꯛ ꯑꯍꯜ ꯑ‌ꯣꯏꯁꯟꯅꯤꯡꯗꯕ ꯇꯧꯔꯤꯁꯤ ꯂꯥꯏꯐ ꯁꯥꯔꯀꯜ
ꯎꯝ
ꯑꯗꯨ ꯁꯤ ꯑꯗꯨꯝ ꯑꯣꯏꯅꯤꯡꯗꯦ ꯑꯣꯏꯅꯤꯡꯗꯦ ꯍꯥꯏꯔ ꯑꯗꯨ ꯆꯠꯈꯤꯗꯣꯏꯅꯤ
ꯍꯥꯏꯗꯤ ꯈꯪꯍꯧꯗꯝꯅꯦ ꯍꯥꯏꯕ ꯀꯩꯁꯨ ꯉꯔꯥꯡ ꯅꯍꯥꯟꯗ ꯃꯥꯟꯗ꯭ꯔꯣ
ꯑꯥ
ꯍꯧꯖꯤꯛ ꯍꯧꯖꯤꯛ ꯍꯥꯏꯕꯋꯥꯅꯦ ꯍꯧꯖꯤꯛ ꯍꯧꯖꯤꯛ ꯖꯨꯂꯥꯏ ꯌꯧꯔꯅꯤꯀꯣ ꯑꯥ ꯍꯧꯖꯤꯛ ꯗꯤꯋꯥꯂꯤꯒꯨꯝꯕ ꯆꯥꯛꯀꯧꯕꯒꯨꯝꯕ ꯈꯔ ꯂꯥꯛꯑꯒ ꯕꯥꯏ ꯕꯥ ꯑꯗꯨꯝ ꯌꯧꯒ꯭ꯔꯅꯤ ꯑꯗꯩ ꯌꯨꯌꯥꯔ ꯑꯃꯨꯛ ꯂꯥꯛꯑꯅꯤ ꯑꯗꯩ ꯅ꯭ꯌꯨꯌꯥꯔ ꯂꯥꯛꯄꯒ ꯏꯃꯣꯏꯅꯨ ꯂꯥꯛꯑꯅꯤ ꯑꯗꯩ ꯌꯥꯎꯁꯪ ꯂꯥꯛꯑꯅꯤ ꯑꯗꯨꯗꯩ ꯆꯩꯔꯥꯎꯕ ꯂꯥꯛꯑꯅꯤ ꯑꯗꯒꯤ ꯑꯗꯨꯝ ꯉꯥꯛꯏꯉꯩ ꯀꯥꯡ ꯅꯨꯡ ꯑꯗꯨꯝ ꯂꯩꯗꯅ ꯂꯥꯛꯏꯁꯤꯡ
ꯎꯝ
ꯃꯊꯪ ꯃꯊꯪ ꯂꯥꯛ ꯑꯗꯝ
ꯑꯁ ꯀꯥꯡꯒꯁꯦ ꯆꯦ ꯅꯍꯥꯟꯋꯥꯏꯒꯤ ꯇꯥꯏꯞꯇ ꯁꯣꯔꯣꯛꯇ ꯀꯥꯡ ꯆꯤꯡꯕ ꯃꯌꯥꯝꯅ ꯀ꯭ꯔꯤꯛ ꯀ꯭ꯔꯤꯛ ꯏꯟꯅꯕꯗꯣ ꯍꯧꯖꯤꯛ ꯇꯤ ꯌꯥꯝ ꯈꯦꯠꯅꯔꯦꯀꯣ
ꯑꯗꯣ ꯑꯩꯈꯣꯏꯗꯤꯅꯦ ꯀꯥꯡ ꯄꯥꯡ ꯆꯤꯡꯗꯤ ꯑꯥ ꯑꯝꯇ ꯆꯤꯡꯗ꯭ꯔꯦ ꯑꯩꯈꯣꯏ ꯌꯨꯝꯒꯤꯅ ꯑꯩ ꯀꯥꯡ ꯆꯤꯡꯕꯩꯩꯅ ꯊꯤꯔꯝꯃꯦ ꯀꯌꯥ
ꯎꯝ
ꯍꯥꯏꯗꯤ ꯑꯩꯈꯣꯏꯒꯤ ꯅꯈꯣꯏ ꯃꯩꯇꯩ ꯃꯔꯨꯞ ꯆꯠꯄꯅꯤꯅ ꯑꯩꯈꯣꯏꯗꯤ ꯀꯥꯡꯗꯣ ꯁꯨꯡꯆꯤꯡ ꯁꯨꯡꯆꯤꯡꯕꯨ ꯆꯤꯡꯗ꯭ꯔꯤꯕ ꯑꯗꯨꯅ ꯍꯥꯏꯗꯤ ꯍꯩ ꯍꯩ ꯍꯌꯦꯡ ꯃꯧ ꯑꯣꯏꯔꯗꯤ ꯍꯩꯔꯨꯔꯣꯏ ꯍꯥꯏꯕ꯫ ꯍꯥꯏꯗꯤ ꯃꯤꯒꯤ ꯃꯌꯨꯝꯗꯨꯗ ꯊꯑꯣꯏ ꯆꯤꯡꯕꯗꯣ
ꯑꯧ ꯃꯣꯏ ꯍꯣꯏ ꯃꯣꯏ ꯀꯩꯅꯣ ꯇꯧꯕ꯭ꯔꯥ ꯑ ꯒꯧꯔꯤꯌꯥ ꯆꯠꯄ꯭ꯔꯕ
ꯀꯥꯡꯆꯤꯡꯉꯤꯁꯤꯡ ꯒꯧꯔ ꯆꯠꯄꯒꯤ ꯀꯥꯡꯕꯨ ꯅꯤꯗꯅ
ꯑꯥ
ꯑꯗꯣ ꯑꯩꯈꯣꯏꯗꯤ ꯃꯩꯇꯩ ꯃꯔꯨꯞ ꯆꯠꯂꯦꯕ ꯒꯧꯔ ꯆꯠꯇꯦ ꯍꯥꯏꯕ
ꯑꯩꯅ ꯍꯥꯏꯕꯗꯤ ꯆꯤꯆꯦꯒꯤ ꯈꯪꯅꯕꯗꯣ ꯒꯧꯔꯦ
ꯃꯣꯏꯁꯦ ꯃꯩꯇꯩ ꯃꯔꯨꯞ ꯆꯠꯄ ꯃꯥꯜꯂꯦ ꯑꯗꯨ ꯑꯣꯏꯇꯥꯔꯁꯨ ꯃꯤ ꯈꯨꯆꯠ ꯈꯨꯆꯠ ꯂꯩ ꯀꯥ ꯍꯦꯟꯅ ꯌꯥꯎꯁꯟꯕ ꯃꯤꯗꯥ ꯍꯥꯏꯕ ꯑꯃ ꯂꯩ ꯑꯗ ꯑꯩꯈꯣꯏꯒꯤ ꯍꯣꯡꯉꯤꯁꯤꯡꯁꯦ ꯃꯣꯏ ꯑ ꯅꯣꯏ ꯐ꯭ꯔꯦꯟꯒꯤ ꯃꯃꯥꯍꯣꯏꯗꯣ ꯑꯗꯨ ꯃꯣꯏ ꯀꯩꯅꯣ ꯇꯧꯕꯅꯦꯕ ꯑꯗꯨꯝ ꯊꯥ ꯊꯣꯛꯑꯒ ꯄꯣꯠꯂꯣꯏ ꯁꯦꯠꯄꯤꯗꯣ ꯈꯪꯕ꯭ꯔꯥ
ꯑꯥ
ꯑꯗꯨꯝ ꯆꯟꯗꯣꯟ ꯑꯁꯥꯡ ꯃꯤꯊꯤꯟꯗꯕꯤ ꯇꯧꯈꯤꯕ ꯑꯗꯣ ꯑꯩꯈꯣꯏ ꯑꯩꯈꯣꯏ ꯃꯇꯝꯗꯨꯅ ꯀꯔꯝꯕ ꯃꯑꯣꯡ ꯇꯧꯗꯣꯏꯅꯣꯗꯤ ꯈꯪꯉꯗꯦ ꯍꯥꯏꯕꯗꯤ ꯃꯤꯒꯤ ꯃꯤ ꯃꯇꯝ ꯃꯇꯝꯅꯤꯗꯅꯀꯣ
ꯎꯝ ꯑꯗꯣ ꯑꯗꯣ ꯍꯧꯖꯤꯛ ꯃꯣꯏ ꯂꯤꯁꯥ ꯎꯝ ꯀꯩꯅꯣꯗꯣ ꯀꯔꯤꯕ ꯏꯃꯥꯟꯅꯕꯤꯗꯣ
ꯎꯝ
ꯃꯣꯏꯒꯤꯗꯤ ꯍꯧꯖꯤꯛꯇꯣ ꯃꯣꯏꯑ ꯁꯦꯠꯄ ꯌꯥꯗꯧꯕ ꯃꯥꯟꯗꯦꯅ ꯃꯥꯗꯣ ꯊꯋꯥꯏ ꯌꯥꯝ ꯅꯨꯡꯉꯥꯏꯇ꯭ꯔꯤꯕꯅꯤ
ꯑꯩꯈꯣꯏꯖꯨ ꯁꯦꯠꯄ ꯌꯥꯗꯧ ꯃꯥꯟꯗꯦꯕꯀꯣ ꯑꯩꯒꯤꯗ ꯃꯇꯝꯗ ꯑꯩꯈꯣꯏ ꯈꯔ ꯍꯣꯡꯈꯤꯕꯁꯤꯡ ꯂꯣꯏ ꯁꯦꯠꯂꯦꯕ ꯑꯩꯈꯣꯏ ꯆꯦ ꯍꯣꯡꯈꯤꯕꯁꯤꯡ ꯒꯤꯡꯗꯤ ꯑꯗꯨꯒ ꯑꯩꯈꯣꯏ ꯑꯩꯒꯤ ꯁꯦꯠꯄ ꯌꯥꯗꯧ ꯃꯟꯗꯦ ꯑꯩꯁꯨ ꯁꯦꯠ ꯁꯦꯠꯅꯤꯡꯉꯦꯕ ꯍꯥꯏꯕꯗꯤ ꯅꯣꯏ ꯁꯦꯠꯍꯟꯗ꯭ꯔꯣ꯫
ꯁꯦꯠꯍꯜꯂꯦ ꯑꯩꯈꯣꯏ ꯑꯩꯗꯣ ꯑꯩꯈꯣꯏꯒꯤꯗꯤ ꯍꯥꯟꯅ ꯑꯩꯈꯣꯏꯅꯤꯅꯦ ꯍꯣꯏ ꯍꯣꯡꯈꯤꯕ ꯃꯌꯥꯝꯗꯣ ꯂꯣꯏꯅꯃꯛ ꯂꯣꯏ ꯁꯦꯠꯂꯒ ꯍꯣꯡꯈꯤꯕꯀꯣ ꯑꯩꯈꯣꯏꯅ ꯑꯩꯈꯣꯏ ꯏꯙꯧꯁꯤꯡꯖꯦ ꯑꯃ ꯌꯛ ꯂꯥꯎꯕ ꯉꯥꯛꯇꯅꯦꯕ ꯊꯥꯏꯅꯒꯤ
ꯎꯝ ꯎꯝ
ꯑꯩꯈꯣꯏ ꯕꯕꯥꯒꯤ ꯍꯥꯛꯇꯛꯇꯒꯤ ꯑꯩꯈꯣꯏ ꯕꯥꯅ ꯑꯃ ꯁꯨꯝ ꯂꯩꯗꯅ ꯑꯩꯈꯣꯏ ꯄꯨꯄꯨ ꯍꯣꯏ ꯂꯩꯔꯛꯇꯕ ꯅꯤꯅꯦ ꯍꯣꯏ ꯂꯨꯍꯣꯡꯕꯗ ꯑꯩꯈꯣꯏ ꯄꯨꯄꯨꯅ ꯇꯧꯕ ꯌꯥꯔ ꯅꯠꯇꯕ ꯑꯩꯈꯣꯏ ꯕꯕꯥꯍꯣꯏ ꯃꯃꯥꯍꯣꯏꯅ ꯃꯍꯨꯠ ꯁꯤꯜꯂꯛꯄ ꯃꯇꯝꯗ ꯑ ꯃꯣꯏꯅ ꯑꯩꯈꯣꯏꯒꯤ ꯂꯥꯏ ꯈꯣꯏꯔꯝꯕꯤꯕꯗꯣ ꯃꯔꯣꯟꯗꯣ ꯑꯩꯈꯣꯏꯒꯤ ꯐꯅꯕ ꯈꯣꯏꯔꯝꯃꯤꯔ ꯐꯠꯇꯅꯕ ꯈꯣꯏꯔꯝꯃꯤꯔꯥ ꯈꯪꯗꯦꯅ ꯑꯩꯈꯣꯏ ꯕꯥꯅ ꯑꯣꯟꯊꯣꯛꯈꯤꯕꯅꯦꯕ ꯃꯩꯇꯩ ꯃꯔꯨꯞꯇ
ꯑꯗꯣ ꯋꯥꯔꯤ ꯅꯨꯡꯁꯤꯕꯗꯤꯅꯦ ꯀꯩꯅꯣꯅ ꯌꯥꯝ ꯍꯦꯟꯕꯅꯤ ꯃꯩꯇꯩ ꯃꯔꯨꯞꯅ ꯌꯥꯝ ꯍꯦꯟꯕꯅꯤ
ꯎꯝ ꯑꯗꯣ ꯑꯩꯈꯣꯏꯕꯥꯅ ꯁꯨꯝ ꯑꯗꯨꯃꯥꯏꯅ ꯂꯥꯏ ꯈꯣꯏꯔꯝꯕꯗꯣ ꯊꯥꯏꯅ ꯃꯣꯏꯅ ꯑꯩꯈꯣꯏꯒꯤ ꯐꯅꯕ ꯈꯣꯏꯔꯝꯕꯤꯔꯤꯔ ꯐꯠꯇꯅꯕ ꯈꯣꯏꯔꯝꯕꯤꯔ ꯃꯔꯣꯟꯁꯨ ꯈꯪꯗꯦꯅ ꯇꯧꯔꯒ ꯑꯣꯟꯊꯣꯛꯈꯤꯕꯅꯦꯕ ꯑꯩꯈꯣꯏꯒꯤꯁꯦ ꯑꯗꯨꯗꯨꯅ ꯑꯩꯅ ꯍꯧꯖꯤꯛ ꯍꯥꯏꯔꯤꯁꯦ ꯐꯅ ꯑꯣꯟꯊꯣꯛꯑꯁꯨ ꯑꯩ ꯄꯣꯠꯂꯣꯏ ꯁꯦꯠꯀꯅꯤ
ꯑꯩꯁꯨ ꯁꯦꯠꯅꯤꯡꯉꯦ ꯍꯥꯏꯕ ꯑꯗꯅꯦ ꯄꯣꯠꯔꯣꯏ ꯁꯦꯠꯄꯁꯦ ꯑꯩꯅ ꯁꯤꯗꯒꯤ ꯁꯦꯠꯂꯦꯅ ꯈꯜꯂꯁꯦꯕꯀꯣ ꯑꯗꯣ ꯑꯩꯗꯤ ꯑꯩꯈꯣꯏ ꯍꯦꯔꯣꯗ ꯑꯗꯨ ꯍꯣꯡꯗꯣꯛꯇꯕꯁꯨꯨꯡ ꯌꯥꯔꯣꯏꯕ ꯑꯩꯈꯣꯏ ꯍꯦꯔꯣꯏ ꯂꯝꯕꯤꯁꯦ ꯄꯣꯔꯣꯏ ꯁꯦꯠꯂꯒ ꯆꯪꯕ ꯌꯥꯗꯦ ꯍꯥꯏꯕ
ꯑꯣ ꯑꯣ ꯑꯣ ꯂꯩꯕꯅꯦ ꯂꯩꯕꯅꯦ ꯑꯩꯈꯣꯏ ꯅꯦꯅꯦ ꯑꯃꯁꯨ ꯃꯥꯗꯣ ꯁꯤꯗꯒꯤꯗꯤ ꯁꯦꯠꯂꯒ ꯆꯠꯂꯦꯗꯅ ꯑꯗꯨꯒ ꯑ ꯃꯣꯏꯒꯤ ꯌꯨꯝꯗꯣ ꯅꯨꯄꯥ ꯃꯌꯨꯝꯒꯤ ꯌꯧꯗ꯭ꯔꯤ ꯀꯥꯟꯗ ꯍꯣꯡꯗꯣꯛꯍꯜꯂꯦꯕ ꯌꯨꯝ ꯑꯃꯗ ꯆꯪꯉꯒ꯫
ꯑꯗꯨꯅꯦ ꯍꯥꯏꯔꯤꯁꯦ ꯑꯗꯣ ꯑꯗꯨꯗꯤ ꯑꯃꯨꯛ ꯇꯟꯂꯦ ꯍꯥꯏꯕ ꯈꯪꯗꯦ ꯍꯥꯏꯕꯗꯤ ꯈꯪꯗꯦꯗ ꯌꯦꯡꯉꯅꯤ ꯍꯥꯏꯕꯗꯤ ꯁꯤꯗꯩ ꯍꯣꯡꯗꯣꯛꯑ ꯆꯠꯈꯤꯕꯁꯨ ꯌꯥꯏꯑꯕꯀꯣ ꯑꯗꯨꯏꯖꯨ ꯁꯨꯝ ꯏꯊꯟꯇ ꯑꯩꯈꯣꯏ ꯃꯥꯥꯍꯣꯏꯅ ꯍꯥꯏꯔꯤꯁꯤꯅ ꯄꯥꯏ ꯃꯔꯤ ꯑꯗꯨꯝ ꯊꯨꯡꯍꯜꯂꯣ ꯑꯃꯨꯛ ꯍꯥꯏꯌꯦꯕꯀꯣ ꯍꯥꯏꯕꯗꯤ ꯑꯩꯅ ꯁꯦꯠꯍꯧꯗ꯭ꯔꯦ ꯃꯤ ꯑꯃꯅ ꯁꯦꯠꯍꯟꯅꯤ ꯍꯥꯢꯕꯗꯨ ꯂꯩꯇ꯭ꯔꯃꯤꯅꯅꯦ ꯍꯥꯏꯌꯦꯕ ꯑꯗꯣ ꯈꯪꯗꯦ ꯍꯥꯏꯕꯗꯤ ꯑ ꯑꯩꯁꯨ ꯑꯩꯁꯨ ꯑꯩꯁꯨ ꯑꯃꯨꯛꯇꯪ ꯍꯣꯡꯗꯣꯏꯅꯤꯅ ꯑꯩꯒꯤ ꯑꯄꯥ ꯍꯥꯏꯕꯗꯤ ꯁꯨꯝ ꯑꯝꯧ ꯑꯗꯨꯄꯣ ꯑꯗꯨꯗꯤ ꯁꯥꯏꯇꯦꯜ ꯁꯥꯏꯇꯦꯜ ꯑꯃꯗꯤ ꯑꯣꯏꯅꯤꯡꯗ꯭ꯔꯣ ꯍꯣꯔꯣꯏꯁꯦ ꯐꯖꯟꯅ ꯐꯖꯕꯅꯦꯕ ꯐꯔꯤꯁꯦ ꯃ ꯐꯖ ꯆꯝꯗ ꯍꯥꯏꯞ ꯂꯣꯡ ꯃꯥꯟꯗ
ꯃꯥꯟꯗꯕꯅꯦ ꯑꯩꯖꯨ ꯑꯩꯈꯣꯏ ꯃꯥꯗ ꯍꯥꯏꯅꯦ ꯑꯩꯈꯣꯏꯒꯤ ꯗ꯭ꯔꯦꯁꯁꯦ ꯐꯖꯗꯦ ꯍꯥꯏꯕ ꯅꯠꯇꯦ ꯂꯨꯍꯣꯡꯕꯗꯗꯤ ꯁꯦꯠꯆꯜꯂꯛꯀꯗꯧꯕ ꯋꯥꯠꯂꯤꯕ ꯌꯥꯝ ꯃꯥꯜꯂꯦ ꯍꯥꯏꯋꯦ
ꯑꯗꯒꯤꯅꯦ ꯃꯤ ꯍꯥꯏꯁꯦ ꯂꯨꯍꯣꯡꯕꯏ ꯅꯨꯃꯤꯠꯁꯤꯗꯒꯤ ꯑꯃ ꯍꯦꯟꯅ ꯃꯥꯅꯕ ꯅꯨꯄꯤ ꯑꯃꯅ ꯊꯤꯒꯦ ꯍꯥꯏꯔꯤꯕ ꯁꯛꯁꯦ ꯂꯨꯍꯣꯡꯃ ꯂ ꯂ ꯐꯖꯕꯅꯦꯉ
ꯐꯖꯕꯅꯦ ꯐꯖꯕꯅꯦ
ꯂꯨꯍꯣꯡꯕ ꯅꯨꯃꯤꯠ ꯍꯥꯏꯁꯤꯗꯕꯨ ꯑꯩꯒꯤ ꯑꯔꯩꯕ ꯃꯌꯥꯝꯁꯤꯗꯒꯤ ꯃꯥꯅ ꯄꯨꯨꯡꯃꯦꯟ ꯍꯦꯜꯂ ꯍꯦꯜꯂꯒꯗꯕꯅꯦ ꯍꯥꯏꯕ ꯑꯗꯨꯗ ꯍꯣꯏ ꯃꯣꯏ ꯃꯤꯅꯤꯡꯗꯨ ꯑꯣꯏꯔꯒ ꯌꯥꯝ ꯀꯩꯅꯣ ꯇꯧꯕꯗꯏ ꯇꯟꯕꯗꯨꯣ ꯈꯪꯕ꯭ꯔꯥ ꯀꯩꯅꯣ ꯇꯧꯕꯗ ꯇꯜꯂꯦ ꯍꯥꯏꯕ ꯍꯥꯏꯕꯗꯤ ꯃꯤꯒꯤ ꯀꯩ ꯈꯪꯗꯦ ꯑꯗ ꯑꯩꯈꯣꯏꯒꯤꯗꯤ ꯃꯣꯏ ꯍꯥꯏꯖꯤꯟꯐꯝ ꯅꯣꯏ ꯑꯩꯈꯣꯏ ꯍꯦꯔꯣꯏ ꯍꯥꯏꯖꯤꯟꯐꯝꯝꯗꯣ ꯈꯪꯕ꯭ꯔꯥ ꯈꯪꯗꯕ꯭ꯔꯥ
ꯈꯪꯗꯌꯦ
ꯑ ꯑꯗꯨꯗꯨꯒ ꯑꯗꯨꯗꯒꯤ ꯍꯥꯏꯖꯤꯟꯕꯗꯨꯗꯩꯅꯦꯅꯦ ꯆꯪꯕ ꯌꯥꯗꯦ ꯍꯥꯏꯌꯦꯕꯀꯣ ꯄꯥꯟꯊꯣꯏꯕꯤꯅ ꯀꯣꯟꯕ ꯖꯒꯥ ꯑꯣꯏꯕꯒꯤ ꯑꯗꯨ ꯐꯅꯦꯛ ꯁꯠꯂꯒ ꯆꯪꯗꯣꯏꯅꯦꯕ ꯑꯗꯨ ꯃꯣꯏꯗꯤ ꯍꯥꯏꯗꯤ ꯑꯗꯩ ꯃꯣꯏꯔꯣꯝꯗꯤ ꯅꯨꯄꯤꯁꯤꯡꯁꯦ ꯑꯝꯇ ꯄꯣꯠꯂꯣꯏ ꯁꯦꯠꯇꯦꯕ ꯂꯨꯍꯣꯡꯕꯗ ꯐꯅꯦꯛ ꯁꯦꯠꯂ ꯁꯦꯠꯂꯦ ꯅꯠꯇ꯭ꯔꯒ ꯃꯣꯏ ꯒ ꯒꯥꯒꯤꯗ
ꯒꯒ꯭ꯔꯥ ꯃꯥꯟꯕꯗꯣ ꯑꯥ
ꯑꯣ ꯃꯣꯏ ꯄꯨꯂꯞ ꯄꯨꯂꯞ ꯁꯝꯅꯕꯤ ꯁꯝꯅꯕ ꯍꯥꯏꯕꯗꯤ ꯏꯁꯀꯒ ꯄꯨꯂ ꯁꯝ ꯃꯊ ꯃꯊꯪ ꯑꯗꯨꯒꯨꯝꯕ ꯑꯣꯏꯗꯣꯏꯅꯦꯕ ꯑꯗꯨ ꯅꯠꯇ꯭ꯔꯒꯅ ꯃꯩꯇꯩ ꯃꯝ ꯆꯠꯂꯒꯅ ꯐꯅꯦꯛ ꯁꯦꯠꯄ ꯄꯣꯠꯂꯣꯢ ꯁꯦꯠꯄ ꯑꯗꯨ ꯐꯨꯔꯤꯠ ꯂꯤꯠꯇꯣꯏꯅꯦꯕ ꯁꯨꯃꯥꯏꯅ ꯇꯧ ꯇꯧꯗꯣꯏꯅꯦꯕ ꯑꯗꯣ ꯈꯪꯗꯦ ꯑꯁꯨꯝ ꯑꯗꯨꯃꯛꯇꯤ ꯇꯜꯂꯤꯗꯅ ꯑꯩꯁꯨ
ꯑꯥ
ꯑꯗꯣ ꯈꯪꯗꯦ ꯃꯇꯝꯗꯣ ꯌꯧꯔꯀ ꯑꯩꯅꯗꯤ ꯌꯥꯝ ꯁꯦꯠꯆꯅꯤꯡꯉꯦꯕ ꯄꯨꯂꯣꯢꯗꯣ ꯁꯛꯊꯤ ꯑꯃꯨꯛ ꯆꯨꯔꯥ ꯍꯥꯞꯆꯜꯂꯗꯤ ꯢꯕꯦꯝꯃ ꯉꯝꯖꯔꯣꯏ ꯃꯥꯢꯒ ꯑꯃꯨꯛ ꯂꯝꯄ꯭ꯔꯥꯢꯃꯨꯛ ꯁꯥꯡꯉꯅꯤ
ꯑꯗꯣ ꯄꯣꯂꯣꯏ ꯁꯦꯠꯄꯁꯦ ꯃꯤ ꯃꯁꯛꯁꯨ ꯌꯥꯝ ꯐꯖꯕ ꯊꯣꯛꯄꯅꯦ ꯍꯥꯏꯗꯤ ꯃꯌꯥꯝꯗꯒꯤ ꯀꯩꯅꯥꯅꯦ ꯍꯥꯏꯕꯒꯤ ꯇ꯭ꯔꯤꯡ ꯀꯥꯞꯊꯣꯛꯄꯤꯗꯣ ꯑꯣꯏꯕꯅꯦꯕ ꯎꯝ
ꯀꯩꯅ ꯃꯥꯟꯕꯅꯦ ꯍꯥꯏꯕ ꯍꯥꯏꯕ ꯑꯩꯁꯨ ꯑꯗꯨꯃꯥꯏꯅ ꯇꯧꯕꯗꯣ ꯍꯥꯏꯕꯗꯤ ꯀꯩꯅꯣ ꯇꯧꯕꯗꯣ ꯇꯜꯂꯦ ꯍꯥꯏꯕ ꯍꯥꯏꯕꯗꯤ ꯁꯅꯥꯅ ꯅꯨꯃꯤꯠꯇꯨꯒꯤꯀꯣ ꯑꯗꯨ ꯍꯥꯏ ꯑꯩꯈꯣꯏꯕꯥꯅꯒ ꯀꯤꯟ ꯄꯥꯏꯔꯔꯕ꯭ꯔꯥ ꯈꯪꯕ ꯍꯥꯏꯕꯗꯤ
ꯍꯣꯏ ꯑꯩꯈꯣꯏꯒꯤꯁꯦ ꯐꯖꯗꯦ ꯍꯥꯏꯗꯤ ꯂꯩꯗꯅ
ꯈꯟꯗꯣꯏꯅꯦ ꯃꯣꯏꯗꯤ ꯑꯍꯟꯅꯤꯅ
ꯎꯝ ꯎꯝ
ꯑꯩꯈꯣꯏꯒꯤ ꯐꯖꯗꯕꯒꯤ ꯋꯥ ꯅꯠꯇꯦ ꯃꯁꯤ ꯃꯤ ꯃꯤꯒꯤ ꯑꯄꯥꯝꯕꯅꯤ ꯍꯥꯏꯕꯗꯤ ꯑꯗꯨꯝ ꯍꯗ ꯇꯧꯍꯧꯗ꯭ꯔꯦ ꯑꯣꯀꯦꯖꯟ ꯑꯃꯗ ꯁꯦꯠꯀꯦ ꯍꯥꯏꯕ ꯌꯥꯕ ꯅꯠꯇꯕꯃꯤꯅꯅꯦ ꯑꯩ ꯁꯦꯠꯀ ꯍꯥꯏꯕꯗꯤ ꯑꯃꯨꯛ ꯁꯦꯠꯄꯗꯅ ꯅꯨꯄꯤ ꯑꯃꯒꯤꯗꯨ ꯑꯣꯏꯔꯕ ꯅꯠꯇ꯭ꯔꯥ
ꯎꯝ ꯑꯃꯨꯛ ꯍꯟꯅ ꯑꯗꯨꯝ ꯍꯥꯏꯖꯕꯋꯅꯦ ꯑꯃꯨꯛ ꯍꯟꯅ ꯅꯨꯄꯤꯗꯗꯤ ꯀꯩꯁꯨ ꯁꯦꯠꯄ ꯐꯪꯉꯔꯣꯏꯗꯕꯅꯦꯕ ꯂꯨꯍꯣꯡꯐꯥꯟ ꯑꯅꯤꯔꯛ ꯐꯝꯃꯔꯣꯏꯗꯕꯅꯦꯕ ꯅꯨꯄꯤꯗꯤ
ꯃꯥꯂ ꯑꯗꯨꯅꯦ ꯑꯩꯅ ꯍꯥꯏꯁꯦ
ꯎꯝ꯫
ꯈꯜꯂꯦ ꯑꯣ ꯑꯗꯨꯃꯥꯏꯅꯗꯤ ꯈꯜꯂꯦ ꯑꯗꯣ ꯑꯩꯈꯣꯏꯁꯨꯦ ꯑꯩꯈꯣꯏ ꯏ ꯃꯥꯥ ꯍꯣꯏꯅ ꯑꯃꯨꯛ ꯑꯩꯅ ꯑꯃꯨꯛ ꯍꯥꯏꯁꯤꯅ ꯍꯥꯏꯗꯤ ꯏꯃꯥꯍꯣꯏꯅ ꯉꯥꯡꯅꯔꯗꯤ ꯌꯥꯔꯅꯤ ꯑꯣꯊꯣꯔꯣꯏꯗꯕ ꯑꯣꯏꯔꯗꯤ ꯐꯕ ꯍꯣꯡꯗꯣ ꯍꯣꯡꯗꯣꯛꯑꯣꯗꯧꯅꯤꯅ ꯑꯩ ꯌꯥꯝ ꯇꯟ ꯈꯪꯕ꯭ꯔꯥ ꯍꯥꯏꯔꯤꯕ ꯋꯥꯁꯤꯡꯖꯦ ꯂꯨꯍꯣꯡꯗ꯭ꯔꯤꯕ ꯋꯥ ꯉꯥꯇꯅꯤꯀꯣ
ꯋꯥꯠꯇꯤ ꯋꯥꯠꯂꯤꯕ ꯉꯥꯛꯇꯅꯦ
ꯑꯗꯣ ꯋꯥꯠꯂꯤꯦꯕ ꯍꯥꯏꯁꯦ ꯈꯪꯗꯦꯗ ꯃꯤꯒꯤ ꯃꯇꯥꯡꯗꯣ ꯂꯥꯛꯑꯗꯤ ꯃꯦꯝ ꯅꯪ ꯋꯥꯔꯤꯁꯤꯟꯅꯔ ꯃꯤꯁꯦ ꯑꯗꯨꯝ ꯆꯠꯈꯤꯗꯣꯏꯅꯦ